ꯍꯥꯏ ꯏꯇꯥꯑꯣꯕꯤ ꯅꯨꯡꯉꯥꯏꯕꯣ ꯀꯃꯥꯏ ꯀꯃꯥꯏꯅ ꯇꯧꯔꯤꯒꯦ ꯅꯪꯕꯣ
ꯑꯁ ꯌꯥꯝ ꯊꯤꯅ ꯅꯨꯡꯉꯥꯏꯔꯦꯍꯦ ꯅꯨꯡꯉꯥꯏꯕꯒꯤꯗꯤ
ꯇꯣꯀꯣ ꯅꯪ ꯂꯥꯜꯂ ꯆꯥꯗꯕ ꯀꯨꯏꯔꯦꯅꯦ
ꯑꯁ ꯌꯥꯝ ꯌꯥꯝ ꯀꯨꯏꯔꯦ ꯏꯇꯥꯕꯤꯁꯨ ꯇꯥꯒꯤꯗꯕ ꯌꯥꯝ ꯀꯨꯏꯔꯦ
ꯥꯆꯥꯛ ꯆꯥꯛ ꯏꯁꯤꯡ ꯀꯃꯥꯏ ꯀꯃꯥꯏ ꯇꯧꯔꯒꯦ ꯆꯥꯔꯕꯣ
ꯎꯆ ꯆꯥꯔꯦ
ꯀꯔꯤ ꯃꯊꯦꯜ ꯍꯣꯠꯅꯔꯕ ꯉꯁꯤꯒꯤꯗꯤ
ꯑꯈꯣꯏꯒꯤꯁꯦ ꯆꯝꯊꯣꯡ ꯑꯃꯅꯦ ꯀꯥꯡꯁꯣꯏ ꯑꯝꯅꯦ ꯆꯁꯨꯝꯅꯦ ꯀꯪꯍꯧꯕ
ꯑꯣ ꯑꯗꯣ ꯍꯧꯖꯤꯛꯀꯥꯟꯗꯤ ꯁꯥꯕꯅꯦꯍꯦ ꯏꯇꯥꯎꯕꯤ ꯆꯥꯕ ꯊꯛꯄꯁꯦ ꯑꯁ ꯑꯁꯤꯟꯕꯒꯨꯝꯕ ꯑꯆꯝꯕꯒꯨꯝꯕ ꯑꯁꯤꯅ ꯍꯦꯟꯅ ꯍꯥꯎꯋꯤꯗ
ꯑꯁ ꯌꯥꯝ ꯊꯤꯅ ꯍꯥꯎꯋꯤ ꯑꯗꯨꯅ ꯑꯍꯥꯎꯕ ꯉꯥꯛꯇ ꯆꯥꯒꯗꯕꯅꯤ ꯍꯧꯖꯤꯛꯀꯥꯟꯁꯦ
ꯑ ꯍꯥꯎꯕ ꯍꯥꯏꯁꯦ ꯊꯥꯎꯒꯨꯝꯕ ꯁꯥ ꯉꯥꯗꯤ ꯌꯥꯝ ꯆꯥꯁꯤꯟꯗꯕꯅ ꯐꯩꯗ
ꯐꯩꯌꯦ ꯐꯩꯌꯦ ꯑꯗꯨꯗꯗꯨꯗ ꯑꯍꯥꯎꯕ ꯍꯥꯏꯅꯗꯤ ꯍꯧꯖꯤꯛꯀꯥꯟꯒꯤ ꯀꯔꯤ ꯃꯈꯥꯃꯦꯟ ꯃꯆꯥ ꯄꯤꯛꯇ꯭ꯔꯨꯗꯣ ꯑꯗꯨꯗꯣ ꯀꯥꯡꯁꯣꯏ ꯑꯃ ꯍꯦꯛ ꯊꯣꯡꯉꯒ
ꯎꯝ
ꯀꯧꯒꯨꯝꯕ ꯃꯅꯥ ꯃꯁꯤꯡ ꯍꯥꯏꯇꯥꯔꯦ ꯈꯥꯃꯦꯟꯒꯨꯝꯕ ꯑꯗꯒꯤ ꯍꯋꯥꯏ ꯃꯪꯜꯗ ꯆꯤꯡꯕꯗꯨ ꯇꯣꯛꯞꯍꯜꯂꯒ ꯑꯗꯨ ꯈꯔ ꯍꯦꯛ ꯀꯥꯡꯧ ꯇꯧꯔ ꯍꯦꯛ ꯆꯥꯕꯁꯤꯁꯨ ꯃꯔꯨꯞ ꯈꯔ ꯁꯥꯇꯛꯅ
ꯑꯦꯁ ꯑꯗꯨꯁꯨ ꯍꯥꯎꯎꯅꯦꯍꯦ
ꯎꯝ ꯑꯗꯣ ꯅꯈꯣꯏꯗꯤ ꯀꯩ ꯀꯩꯅꯦ ꯆ
ꯑꯩꯈꯣꯏꯗꯤ ꯉꯁꯤꯗꯣ ꯁꯧꯒ꯭ꯔꯤ ꯑꯃ ꯊꯣꯡꯖꯤꯜꯂꯒ ꯑꯂꯨ ꯕꯣꯔꯤ ꯀꯥꯡꯈꯧ ꯈꯔ ꯁꯨꯃꯥꯏꯅ ꯉꯧꯁꯜꯂ ꯇꯧꯁꯜꯂꯦ ꯑꯗꯨꯝ ꯌꯥꯒꯤ ꯆꯥꯕ
ꯐ ꯆꯕ
ꯀꯥꯂꯦꯟꯒꯤ ꯏꯟꯁꯥꯡ ꯑꯍꯥꯎꯕꯅꯤ ꯏꯇꯥꯎꯒꯤ
ꯃꯥꯅ ꯃꯥꯅꯦ ꯀꯥꯂꯤꯦꯟꯒꯤ ꯏꯟꯁꯥꯡ ꯑꯍꯧꯕ ꯉꯛꯇꯅꯤ ꯑꯩꯈꯣꯏꯅ ꯆꯥꯔꯤꯕꯁꯤꯡꯁꯦ
ꯉꯁꯤꯁꯤꯕꯨ ꯏꯇꯥꯎꯕꯤ ꯀꯥꯏ ꯀꯥꯏꯗ ꯆꯠꯊꯣꯛ ꯎꯒꯦ ꯀꯔꯤ ꯀꯔꯤ ꯊꯕꯛꯀ ꯆꯠꯂꯨꯔꯒꯦ ꯏꯇꯥꯎꯕꯤꯕꯨ
ꯑꯩꯁꯦ ꯀꯔꯤꯁꯨ ꯆꯠꯊꯣꯛꯄꯗꯤ ꯂꯩꯇꯦꯗ ꯌꯨꯝꯗ ꯑꯉꯥꯡ ꯑꯃ ꯑꯅꯤ ꯑꯃ ꯁꯨꯝ ꯇꯨꯏꯁꯟ ꯇꯦꯛ ꯇꯦꯛ ꯇꯧꯔꯤ
ꯑꯣ ꯑꯣ ꯐꯩ ꯐꯩ ꯑꯗꯨꯁꯨ ꯐꯩ ꯍꯧꯖꯤꯛꯀꯥꯟꯗꯤ ꯄꯩꯁꯥꯁꯦ ꯌꯥꯝ ꯗꯔꯀꯥꯔ ꯑꯣꯏꯔꯕꯅꯦ ꯈꯤꯇꯪ ꯈꯤꯇꯪ ꯊꯣꯛꯄ ꯍꯥꯏꯁꯤꯁꯨ ꯈꯤꯇꯪ ꯑꯣꯏꯁꯨ ꯃꯇꯦꯡ ꯄꯥꯡꯅꯅꯤ
ꯃꯥꯅꯤ ꯃꯥꯅꯤ ꯗꯒꯤ ꯂꯣꯛꯁꯦ ꯈꯔ ꯐꯔꯒꯗꯤ
ꯂꯣꯠꯁꯤꯁꯨ ꯇꯟꯖꯥꯁꯤ ꯊꯨꯡꯒꯠꯂꯛꯏ ꯅꯦ
ꯑꯁ ꯏꯇꯥꯎꯕꯤ ꯂꯣꯛꯀꯤꯗꯤꯀꯣ ꯂꯣꯛꯀꯤ ꯈ꯭ꯋꯥꯏ ꯐꯕ ꯍꯥꯏꯇꯥꯥꯔꯗꯤ ꯑꯁ ꯑꯩꯈꯣꯏ ꯏꯟꯖꯥꯡꯁꯦ ꯑꯩꯈꯣꯏ ꯃꯩꯇꯩꯒꯤ ꯏꯔꯣꯝꯕꯁꯤꯀꯣ
ꯎꯝ
ꯃꯣꯔꯣꯛ ꯁꯥꯔꯞ ꯇꯧꯔꯒ ꯆꯥꯕ
ꯑꯁ ꯑꯩꯈꯣꯏ ꯑꯗꯨꯗ ꯐꯕꯨꯗꯤ ꯊꯨꯅ ꯐꯒꯗꯕꯀꯣ ꯑꯗꯨꯗꯗ ꯑ ꯀꯩꯅꯣ ꯇꯧꯕꯁꯦ ꯃꯣꯔꯣꯛ ꯑꯁꯥꯕ ꯆꯥꯁꯜꯂꯒꯥ ꯏꯁꯤꯡ ꯑꯏꯪꯕ ꯊꯛꯄꯣꯏꯗꯤ ꯑꯃꯨꯁꯨꯛ ꯐꯕ ꯑꯁꯥꯕ ꯑꯃꯨꯛ ꯊꯛꯆꯤꯟꯗꯨꯅꯤꯅ ꯃꯗꯨ ꯑꯩꯅ ꯉꯝꯗꯕ ꯑꯩꯉꯣꯟꯗ ꯌꯥꯝꯅ ꯏꯁꯥꯗ ꯑꯋꯥꯕ ꯄꯤꯖꯕꯗꯧꯅ ꯁꯨꯝ ꯈꯟꯖꯕ ꯍꯥꯏꯇꯥꯔꯦ
ꯑꯥ
ꯑ ꯑ ꯆꯗ꯭ꯔꯦ ꯇꯧꯕꯤꯗꯤꯅ ꯑꯩꯒ꯭ꯔꯣ
ꯌꯥꯎꯗꯤ ꯌꯥꯎꯗꯤ ꯑꯅꯤ ꯅꯣꯡꯁꯦ ꯈꯔ ꯇꯥꯗꯧ ꯃꯥꯜꯂꯝꯃꯦ ꯑꯗꯨꯒ ꯉꯁꯤꯗꯤ ꯑꯃꯨꯛ ꯂꯦꯞꯈ꯭ꯔꯦ ꯅꯣꯡ ꯇꯥꯔꯒꯅ ꯈꯔ ꯏꯪꯉꯤꯅꯦ ꯅꯣꯡꯒꯠꯇ ꯑꯗꯔꯗꯤ ꯁꯥ ꯁꯥꯕꯤꯗ ꯑꯁ ꯂꯩꯕꯒ ꯉꯝꯕ ꯖꯥꯠꯅꯠꯇꯦꯗ ꯇꯧꯔꯤꯁꯦ
ꯃꯥꯅꯦ ꯃꯥꯅꯦ ꯌꯥꯝ ꯁꯥꯁꯨ ꯌꯥꯝ ꯁꯥꯕꯅꯤ ꯍꯧꯖꯤꯛꯀꯥꯟꯁꯤ ꯐ ꯇꯨꯝꯕꯗꯨꯕꯨꯗꯨ ꯐꯦꯟ ꯊꯥꯔ ꯇꯨꯝꯃꯦ
ꯃꯥꯅꯦ ꯃꯥꯅꯤ
ꯐꯦꯟꯁꯦ ꯑꯃꯨꯛ ꯊꯥꯗ꯭ꯔꯒꯗꯤ ꯏꯁꯗ ꯑꯃꯨꯛ ꯑꯁꯥꯄꯁ ꯍꯦꯛ ꯉꯝꯗꯕ ꯑꯗꯨ ꯐꯦꯟꯁꯨꯦ ꯑꯗꯨꯝ ꯊꯥꯔꯦ ꯑꯩ ꯑꯩꯒꯤꯗꯤ ꯅꯥꯇꯣꯟꯁꯦ ꯑꯃꯨꯛ ꯐꯟꯖꯠꯥꯏ ꯇꯔꯦ ꯐꯟꯖꯂꯒ ꯀꯣꯁꯟꯁꯤ ꯈꯂꯗ ꯑꯗꯨꯅ ꯄꯨꯝꯅꯃꯛ ꯑꯩꯒꯤ ꯂꯣꯏꯅꯃꯛ ꯕꯦꯔ ꯍꯥꯅꯤꯗꯦ ꯊꯥꯡꯉꯦ ꯍꯧꯁꯦ ꯀꯩꯅꯣ ꯏꯪꯍꯥꯟꯗꯤ ꯀꯗ ꯑꯍꯂ ꯀꯗꯥꯏ
ꯑꯥ
ꯎꯨꯡꯒ ꯑꯃꯇ ꯈꯪꯗ꯭ꯔꯕꯖꯥꯠꯅꯤꯗ ꯊꯕꯁꯦ ꯀꯥ ꯇ
ꯩꯅꯣꯕ ꯀꯜꯁꯥꯎ ꯑꯣ ꯍꯥꯏꯗꯤ ꯊꯥꯏꯅ ꯁꯨꯝ ꯑꯍꯜ ꯂꯃꯟꯅ ꯆꯥꯟꯅꯔꯝꯕ ꯑꯩꯈꯣꯏ ꯈꯥꯡ ꯀꯥꯏꯅ ꯂꯩꯗꯅꯀꯣ ꯈꯥꯡ ꯀꯥꯏꯅ ꯑꯗꯨꯝꯕꯗꯣ ꯈꯣꯏꯍꯤꯒ ꯇꯧꯔꯒꯁꯨ ꯆꯥꯟꯅꯕꯁꯨ ꯂꯩꯌꯦꯕꯀꯣ ꯑꯗꯨꯁꯨ ꯑꯗꯨꯝ ꯐꯕꯅꯦ ꯑꯗꯨꯒ ꯅꯨꯡꯁꯤ ꯍꯤꯗꯥꯛꯇꯣ ꯑꯗꯨꯗꯣ ꯑꯗꯨꯗꯣ ꯈꯔ ꯆꯥꯕ ꯀꯥꯡꯒꯧ ꯉꯧꯔꯒꯕꯨ ꯑꯣꯏꯔꯣ ꯀꯔꯤ ꯑꯃ ꯍ ꯏꯇꯥꯎꯕꯤꯅ ꯑꯄꯥꯝꯕ ꯃꯑꯣꯡꯗꯁꯨ ꯁꯦꯝꯃꯕ ꯆꯥꯕ ꯑꯗꯨ ꯂꯣꯛ ꯊꯨꯡꯕꯗꯁꯨ ꯑꯗꯨꯝ ꯀꯥꯟꯅꯕꯅꯦ ꯐꯕꯗ
ꯀꯥꯡꯂꯨꯞ ꯃꯇꯦꯡ ꯉꯁꯥꯏ ꯉꯧꯔꯒ ꯆꯥꯏ ꯑꯩꯈꯣꯏꯒꯤ ꯏꯃꯥꯅ ꯊꯣꯡ ꯊꯥꯛꯇꯅ ꯇꯧꯋꯤ ꯑꯗꯨꯝ ꯍꯥꯎꯒꯤ ꯆꯥꯏ ꯑꯗꯨꯗ ꯑꯩꯅ ꯍꯤꯗꯥꯛ ꯨꯂꯤꯁꯤꯕꯨꯗꯤ ꯆꯥꯔꯒꯕꯨꯗꯤ ꯐꯖꯧꯅ ꯐꯈꯤꯗꯧꯕ ꯑꯗꯨꯗ ꯑꯩꯅ ꯍꯤꯊꯥꯛꯒꯨꯔꯤꯁꯦ ꯀꯌꯥ ꯆꯥꯅꯤꯡꯗꯕ ꯍꯥꯏꯇꯥꯔꯦ ꯍꯥꯏꯗꯤ ꯁꯤꯁꯤꯗ ꯒꯤ ꯔꯦꯃꯤꯗꯤꯁ ꯍꯥꯏꯇꯥꯔꯦ ꯁꯦꯝꯃꯒ ꯊꯥꯏꯅꯒꯤ ꯏꯄꯥ ꯏꯄꯨꯅꯒ ꯊꯝꯕꯤꯔꯝꯕ ꯃꯅꯥ ꯃꯁꯤꯡ ꯁꯁꯤ ꯍꯤꯗꯥꯛ ꯂꯥꯡꯊꯛꯀ ꯁꯦꯝꯃꯒ ꯊꯛꯇꯅ ꯆꯥꯗꯅ ꯊꯧꯔꯒ ꯍꯥꯏꯕ ꯌꯥꯝꯅ ꯏꯟꯗꯔꯤꯁꯤ ꯇ ꯂꯕ ꯊꯨꯝꯕꯒꯤ ꯑꯋꯥꯕꯁꯦ ꯌꯥꯝ ꯈꯜꯂꯨꯔꯒꯗꯤ ꯆꯥꯅꯤꯡꯕꯅ ꯑꯗꯨꯝ ꯍꯥꯟꯂꯅꯕ
ꯑꯦꯁ ꯑꯗꯣ ꯑꯗꯨꯒꯨꯝꯕ ꯆꯥꯕꯗꯣ ꯈꯔ ꯆꯦꯛꯁꯨꯜꯂꯨꯀꯣ ꯍꯥꯏꯗꯤ ꯍꯧꯖꯤꯛ ꯃꯇꯝꯁꯤꯗꯤ ꯃꯍꯤꯛ ꯃꯇꯥꯡ ꯃꯇꯝ ꯌꯥꯝ ꯀꯟꯕ ꯃꯇꯝꯅꯤꯅꯀꯣ ꯑꯗꯨꯒꯨꯝꯕ ꯆꯥꯕꯗꯣ ꯏꯁꯥꯗ ꯏꯟꯐꯦꯛꯁꯟꯒꯨꯝꯕ ꯊꯣꯛꯂꯛꯄ ꯂꯩꯗꯅ ꯑꯗꯨꯅ ꯈꯔ ꯍꯣꯏ ꯆꯥꯗꯕ ꯌꯥꯗꯕ ꯃꯇꯥꯡꯗ ꯆꯥꯅꯤ ꯑꯗꯣ ꯌꯥꯔꯒꯗꯤ ꯑꯩꯈꯣꯏ ꯍꯧꯖꯤꯛ ꯁꯦꯝꯃꯤꯕ ꯑꯗꯨꯝ ꯐꯥꯔꯃꯥꯁꯤꯁꯤꯗ ꯐꯪꯉꯤꯕ ꯍꯤꯗꯥꯛ ꯂꯥꯡꯊꯛꯁꯤ ꯁꯤꯁꯨ ꯁꯤꯗ ꯆꯥꯕꯗ ꯀꯩꯁꯨ ꯀꯥꯏꯗꯕ꯭ꯔꯥ ꯍꯥꯏꯅ ꯈꯜꯂꯦ ꯑꯗꯣ ꯊꯥꯏꯅꯒꯤ ꯑꯍꯜ ꯂꯃꯟꯅ ꯁꯦꯝꯃꯝꯕ ꯍꯤꯗꯥꯛ ꯂꯥꯡꯊꯛꯁꯨ ꯐꯠꯇꯦ ꯍꯥꯏꯕꯗꯤ ꯅꯠꯇꯦ ꯐꯩꯀꯣ ꯑꯗꯨ ꯑꯣꯏꯇꯥꯔꯒꯁꯨ ꯃꯍꯤꯛ ꯃꯇꯥꯡ ꯍꯥꯏꯕ ꯑꯃ ꯂꯩꯗꯅ ꯑꯗꯨꯒꯤꯅ ꯑꯃꯨꯛ ꯑꯗꯨꯅ ꯈꯔ ꯆꯦꯛꯁꯤꯟꯗꯕ ꯌꯥꯗꯦꯕ ꯍꯧꯖꯤꯛ ꯃꯇꯝ ꯍꯥꯏꯗꯤ ꯃꯇꯝ ꯑꯃ ꯑꯣꯏꯔꯔꯕ ꯃꯅꯤꯅ
ꯑꯣ ꯑꯗꯨꯗꯣ ꯏꯇꯥꯎꯕꯤꯒꯤ ꯍꯤꯡꯒꯣꯕꯤꯀꯥ ꯑꯗꯨꯗꯤ ꯀꯔꯝ ꯀꯔꯝ ꯇꯧꯔꯤ ꯀꯃꯥꯏ ꯀꯃꯥꯏꯅ ꯀꯔꯤ ꯀꯔꯤ ꯃꯍꯩ ꯃꯔꯣꯡ ꯊꯥꯒꯦ
ꯑꯗꯨꯝ ꯈꯔ ꯃꯇꯝ ꯃꯇꯝꯒꯤ ꯆꯥꯕ ꯌꯥꯕ ꯑꯗꯨꯝ ꯊꯥꯔꯤ ꯍꯥꯏꯗꯨꯅꯤ ꯀꯩꯁꯨ ꯊꯣꯏꯗꯣꯛꯄ ꯍꯦꯟꯅꯗꯤ ꯑꯗꯨ ꯅꯣꯡꯁꯤꯡ ꯋꯥꯝꯁꯤ ꯁꯤꯁꯨ ꯏꯐꯠ ꯐꯠꯇꯕꯤꯅ ꯏꯐꯗꯤ ꯐꯗꯔꯦ ꯍꯥꯏꯗꯤ ꯅꯨꯡꯁꯥ ꯑꯃꯨꯛꯁꯥ ꯁꯅꯤ ꯑꯗꯨꯗꯒꯤ ꯅꯣꯡ ꯑꯃ ꯇꯁꯤꯜꯂꯛꯀꯅꯤ ꯁꯨꯃꯥꯏꯅ ꯇꯧꯕꯁꯤꯅꯅꯦ ꯅꯨꯡꯉꯥꯏꯇꯕ ꯌꯥꯝꯅ ꯍꯤꯡꯒꯣꯜ ꯀꯣꯏ ꯂꯧꯎ ꯁꯤꯡꯎꯒꯤ ꯃꯇꯥꯡꯗꯗꯤ
ꯈ ꯁꯤꯁꯨ ꯑꯋꯥꯣꯏꯦ
ꯏꯇꯧꯕꯤ ꯂꯣꯛꯈꯨꯕꯗꯣ ꯐꯅꯕ ꯍꯤꯗꯥꯛ ꯃꯍꯤ ꯑꯃ ꯂꯧꯔꯒ ꯊꯛꯀꯦ ꯊꯛꯎꯗꯅ
ꯍꯣꯏ ꯑꯩꯁꯨ ꯉꯥꯏꯍꯥꯛ ꯂꯩꯔꯒꯕꯨꯗꯤ ꯍꯥꯏꯐꯦꯠꯇꯪ ꯋꯀꯤꯡ ꯑꯣꯏꯅ ꯍꯥꯟꯕꯁꯤꯐꯥꯎꯗ ꯆꯠꯂꯒ ꯂꯩꯔꯨꯁ꯭ꯔꯅ ꯈꯜꯂꯤ
ꯑꯥ ꯑꯗꯨꯅꯦ ꯅꯨꯡꯉꯥꯏꯇꯕꯅꯦꯕ ꯌꯥꯝꯅ ꯂꯣꯛ ꯊꯣꯡꯕꯁꯦ ꯑꯗꯨ ꯑꯗꯨꯃꯥꯏꯅ ꯇꯧꯔꯒ ꯃꯥ ꯊꯛꯆꯤꯜꯂꯒꯗꯤ ꯏꯁꯥꯗ ꯈꯤꯇꯪ ꯅꯨꯡꯉꯥꯏꯗꯅ
ꯎꯝ
ꯑꯗꯣ ꯍꯌꯦꯡꯁꯤꯕꯨ ꯍꯥꯏꯐꯦꯠ ꯑꯌꯨꯛꯇ ꯋꯥꯛꯀꯤꯡ ꯑꯣꯏ ꯀꯩꯗꯧ ꯑꯣꯏꯁꯨ ꯊꯧꯁꯦꯕꯨ ꯀꯃꯥꯏꯅ ꯇꯧꯁꯤ ꯂꯣꯛ ꯂꯣꯛꯁꯦ ꯂꯣꯛ ꯐꯠꯇꯕ ꯐꯠꯇ꯭ꯔꯗꯤ ꯅꯨꯡꯉꯥꯏꯔꯣꯏꯗꯣꯏꯔꯥ
ꯑꯗꯨꯒꯤꯁꯨ ꯑꯃꯨꯛꯁꯨ ꯈꯜꯂꯤꯉꯤ ꯂꯣꯛꯁꯤꯅ ꯀꯩꯝ ꯇꯧꯗ꯭ꯔꯕꯨꯗꯤ ꯑꯩꯁꯨ ꯆꯦꯟꯕ ꯆꯠꯄ ꯍꯧꯔꯒꯦꯅ ꯈꯟꯕ
ꯎꯝ
ꯈꯨꯨꯃꯥꯡ ꯇꯥꯃꯟꯗ꯭ꯔꯦꯒꯅꯦ ꯈꯪꯗꯦꯅ ꯐꯠꯆꯤꯜꯂꯕ꯭ꯔꯣ ꯀꯩꯅꯣ
ꯎꯝ ꯍꯣꯏ ꯍꯣꯏꯗꯤ ꯍꯌꯦꯡ ꯐꯔꯀꯥꯟꯗ ꯀꯣꯟꯅ ꯇꯞꯅ ꯆꯠꯂꯁꯨ ꯌꯥꯏꯗ ꯑꯗꯣ ꯍꯤꯗꯥꯛꯇꯣ ꯑꯃ ꯂꯧꯔꯒ ꯊꯛꯀꯦ ꯊꯛꯆꯜꯂꯨꯅꯤ ꯀꯨꯝ ꯀꯨꯏꯅ ꯂꯩ ꯅꯥꯔꯒ ꯂꯩꯕꯁꯤꯁꯨ ꯅꯨꯡꯉꯥꯏꯕꯗꯤ ꯅꯠꯇꯕꯅꯤ ꯅꯍꯥꯛ ꯈꯪꯗꯦꯅꯦ ꯇꯧꯗꯣꯏꯁꯦ ꯀꯃꯥꯏꯅ ꯇꯧꯗꯣꯏꯅꯣ ꯁꯦꯜꯅ ꯃꯔꯣ ꯑꯃ ꯊꯣꯛꯇꯕꯅꯦ
ꯏꯇꯥꯎꯕꯤꯒꯤꯗꯤ ꯑꯗꯨꯝ ꯀꯔꯕꯥꯔ ꯑꯗꯨꯝ ꯇꯧꯔꯤꯕ ꯅꯠꯇ꯭ꯔꯣ
ꯃꯆꯥ ꯃꯆꯥ ꯍꯣꯏ ꯑꯗꯨꯝ ꯇꯧꯔꯤ ꯏꯇꯣꯡ ꯇꯣꯡꯕꯗꯤ ꯑꯣꯏꯗꯦ ꯑꯗꯨꯕꯨ ꯇꯉꯥꯏ ꯐꯗꯅ ꯇꯧꯗ ꯌꯥꯗꯕꯅꯤꯅ ꯑꯗꯨꯝ ꯇꯧꯔꯤꯦ ꯍꯥꯏꯗꯨꯅꯤ ꯑꯃꯨꯛꯁꯨ ꯃꯥꯡꯉꯤ ꯑꯃꯨꯛꯁꯨ ꯇꯨꯡꯨꯡ
ꯇꯣꯡꯗ꯭ꯔꯒꯁꯨ ꯇꯣꯡꯕ ꯇꯣꯡꯗꯕ ꯊꯤꯗꯅ ꯂꯦꯞꯇꯅꯕ ꯍꯣꯠꯅꯔꯗꯤ ꯑꯗꯨꯝ ꯅꯣꯡꯃ ꯅ ꯃꯥꯏ ꯄꯥꯛꯂꯛꯀꯅꯤ ꯜꯕꯨꯔꯗꯤ
ꯇꯧꯔꯤꯗꯤ ꯅꯨꯃꯤꯗꯥꯡ ꯇꯨꯝꯕꯁꯤ ꯄꯨꯡ ꯀꯌꯥꯒꯤ ꯃꯃꯥꯡꯗ ꯇꯨꯝꯒꯦ ꯄꯨꯡ ꯀꯌꯥꯗꯃ ꯆꯥꯛ ꯆꯥꯒꯦ
ꯅꯨꯃꯤꯗꯥꯡꯁꯦ ꯇꯨꯝꯕꯁꯨ ꯌꯥꯔꯦ ꯎ ꯑꯩꯁꯦ ꯄꯨꯡ ꯇꯔꯥꯒꯤ ꯃꯃꯥꯡ ꯁ꯭ꯋꯥꯏꯗ ꯇꯨꯝꯃꯦ ꯍꯥꯏꯇꯥꯔꯦ ꯑꯗꯨꯒ ꯆꯥꯛ ꯀꯩꯀꯥ ꯆꯥꯕꯗꯤ ꯑꯗꯨꯝ ꯄꯨꯡ ꯇꯔꯦꯠ ꯃꯈꯥꯏ ꯅꯤꯄꯥꯜ ꯁ꯭ꯋꯥꯏꯗ ꯑꯗꯨꯝ ꯆꯥꯏ ꯍꯧꯖꯤꯛꯇꯤ ꯀꯥꯂꯦꯟ ꯃꯇꯝꯅꯤꯅꯀꯣ ꯄꯨꯡꯁ ꯇꯥꯈꯤꯕꯁꯨ ꯈꯪꯍꯧꯗꯦ
ꯍꯣꯏ ꯆꯠꯂꯣ ꯆꯂꯣ ꯑꯗꯣ ꯍꯧꯖꯤꯛ ꯑꯍꯤꯡꯒꯤ ꯃꯇꯝꯁꯤꯅ
ꯎꯝ
ꯃꯖꯟꯕ
ꯍꯣꯏ ꯍꯣꯏ
ꯀꯣꯛꯁꯤꯁꯤꯅ ꯆꯤꯛꯄꯗ ꯆꯤꯛꯄꯗ ꯀꯃꯥꯏꯅ ꯇꯧ ꯃꯈꯪꯒꯤ ꯇꯧꯔꯤꯁꯤ ꯍꯟꯗꯛꯁ ꯑꯃꯒꯤ ꯃꯊꯛꯇ ꯑꯃ ꯍ ꯐꯁ ꯂꯩ ꯀꯁ
ꯑꯗꯨꯗ ꯑꯩꯅ ꯍꯥꯏꯗꯣ ꯇꯧꯔꯣꯁꯦ ꯌꯥꯁ ꯏꯁꯥ ꯇꯩꯅ ꯇꯧꯔꯅꯦ ꯇꯧ ꯐꯥꯔꯃꯥꯁꯤꯗꯨꯗꯒꯤꯅꯦ ꯍꯤꯗꯥꯛꯇ ꯂꯧꯔꯣ ꯑꯗꯨꯒꯁꯨ ꯆꯥꯥꯁꯜꯂꯣ ꯑꯗꯨꯒ ꯊꯨꯅ ꯀꯥꯟꯅꯕ
ꯑꯂꯣ
ꯁꯨꯝ ꯍꯥꯏꯗꯤ ꯑꯗꯨꯃꯥꯏꯅ ꯇꯧꯔꯒꯗꯤ ꯇꯧꯏꯗꯨꯁꯨ ꯏꯁꯥ ꯁꯣꯛꯆꯤꯜꯂꯛꯄ ꯍꯦꯜꯂꯛꯀꯅꯤ ꯅꯠꯇ꯭ꯔꯣ ꯑꯗꯨꯅ ꯈꯤꯇꯪꯍꯧꯔꯛꯑꯦ ꯍꯧꯔꯛꯄꯒ ꯍꯦꯟꯖꯤꯟꯗ꯭ꯔꯤꯉꯩꯗꯀꯣ ꯆꯥꯕꯤ ꯍꯕ ꯐꯅꯕ ꯇꯧꯕꯤꯌꯨꯕ
ꯑ ꯅꯣꯡꯃ ꯀꯣꯏꯊꯣꯔꯛꯀꯦ ꯆꯠ ꯆꯔ ꯑꯃꯁꯤ ꯇꯧꯔꯒ ꯌꯦꯡꯒꯣ